ꯍꯜꯂꯣ
ꯍꯜꯂꯣ
ꯍꯧꯒꯠꯂꯕ꯭ꯔꯣ
ꯗ‌ꯣ ꯕ꯭ꯔꯣ ꯎꯝ ꯑꯩꯁꯦ ꯇꯥꯏ
ꯑ‌ꯣ ꯒꯨꯠꯑꯥꯞꯇꯔꯅꯨꯟ ꯑꯥ ꯀꯩꯕꯥ ꯑꯣ
ꯉꯁꯤ ꯈꯛꯇ ꯆꯪꯕꯅꯦꯕ
ꯑꯥ
ꯑꯗꯨ ꯀꯩ ꯀꯩ ꯀꯔꯤ ꯀꯔꯤ ꯋꯥ ꯉꯥꯡꯗꯨꯏꯅꯣ
ꯍꯩꯇꯩ ꯌꯥꯏꯗ ꯀꯔꯤ ꯇꯧꯔꯤꯅꯣ ꯀꯩꯗꯧꯔꯤꯅꯣ ꯑꯗꯨꯝ ꯑꯈꯣꯏ ꯏꯃꯥꯟꯅꯕ‌ ꯁꯤꯡꯗꯣ ꯋꯥꯔꯤ ꯁꯥꯕꯒ ꯑꯗꯨꯝ ꯑꯗꯨꯝ ꯆꯞ ꯃꯥꯟꯅꯩꯗ
ꯑꯠꯆꯥ ꯑ ꯅꯨꯄꯤꯗ ꯀꯣꯜ ꯇꯧꯕꯁꯨ ꯐꯔꯛ ꯇꯥꯕ
ꯌꯥꯏꯗ ꯀꯥꯏꯗ‌ꯦꯗ ꯀꯩꯗꯧꯔꯤꯅꯣ ꯀꯔꯤꯗꯧꯔꯤꯅꯣ ꯑꯗꯨꯝ--ꯍꯣꯏ꯫
ꯑꯣ ꯑꯩ ꯑꯩꯒꯤ ꯃꯤꯡ ꯋꯤꯂꯤꯌꯝ ꯑꯩꯒꯤ ꯃꯤꯡ ꯋꯤꯂꯤꯌꯝ ꯀꯧꯋꯦ ꯑꯠꯆꯥ
ꯑꯗꯨꯒꯨꯝꯕ ꯍꯥꯏꯕ ꯌꯥꯗꯦꯕꯀꯣ
ꯑꯗꫭ ꯀꯔꯤ ꯀꯔꯤ ꯀꯔꯤ ꯀꯔꯤꯑꯕ ꯌꯥꯕ ꯌꯥꯗꯕ
ꯑꯩ ꯍꯣꯔꯦꯟ ꯋꯥꯆꯦꯞꯇ ꯑꯣꯏꯅ ꯍꯥꯏꯔꯛꯀꯦ--ꯃꯦꯁꯦꯁꯇꯀꯣ꯫ ꯑꯩꯒꯤ ꯃꯣꯏ ꯔꯨꯜꯁꯇꯣ ꯑꯩ ꯈꯔ ꯇꯥꯛꯄꯤꯒꯦꯕꯀꯣ
ꯑ‌ꯣ
ꯀ꯭ꯔꯤ ꯇꯧꯔ ꯂꯩꯕ꯭ꯔꯣ
ꯑꯩ ꯌꯨꯝꯗ ꯂꯥꯏꯗ ꯗꯨꯝ
ꯑꯣ ꯑꯣ ꯊꯕꯛ ꯆꯠꯇꯦ꯫
ꯊꯕꯛ ꯉꯁꯤ ꯑꯣꯐ ꯂꯧꯕ
ꯑꯣ ꯀꯔꯤ ꯊꯕꯛ ꯇꯧꯕ꯭ꯔꯣ
ꯊꯕꯛꯁ‌ꯦ ꯑꯥ ꯀꯩ ꯍꯥꯏꯁꯤꯔꯥ ꯂꯧ ꯃꯇꯝꯅꯤꯅ--ꯂꯧ ꯑꯗꯨꯝ ꯆꯠꯄꯅꯦ
ꯇꯝꯄꯥꯛ ꯂꯥꯛꯎꯔꯣ꯫
ꯎꯝ
ꯑꯣ ꯐꯖꯩ ꯕ꯭ꯔꯣ ꯀꯗꯥꯏꯗꯒꯤꯔꯣ꯫
ꯑꯩ ꯅꯣꯅꯦꯔꯣꯝꯗꯒꯤꯅꯦ ꯅꯣꯅꯦꯗꯒꯤ
ꯑꯣ ꯑꯣ ꯆꯞ ꯃꯥꯟꯅꯔꯦꯅꯦ ꯑꯩꯁꯨ ꯅꯣꯅꯦꯔꯣ ꯑꯝꯗꯒꯤꯅꯤ
ꯑꯦ ꯈꯨꯟꯗꯤ ꯀꯥꯏꯗ
ꯑꯩꯗꯤ ꯀ‌‌ꯦ ꯑꯦꯝ ꯁꯤ ꯍ‌ꯣꯁꯊ‌ꯣ ꯔ‌ꯣꯝꯗ ꯌꯥꯡꯃꯩ
ꯑꯣ ꯍꯥꯎꯆꯣꯡ
ꯍꯞꯇ‌ꯣ ꯔ‌ꯣꯜꯗ ꯌꯦꯡꯃꯩꯅꯦ ꯑꯩꯗꯤ
ꯑꯣ ꯑꯩ ꯑꯩꯗꯤ ꯅꯨꯅꯦ ꯅꯣꯅꯦ ꯕꯖꯥꯔꯗꯒꯤ ꯈꯔ ꯆꯦꯜꯂꯒ ꯆꯠꯂꯒ ꯔꯪꯈꯣꯡ ꯂꯩꯕꯗꯣ
ꯑꯣ ꯑꯣ ꯑꯣ ꯈꯪ ꯈꯪꯏ
ꯑꯗꯨꯗꯤ ꯎꯝ
ꯑꯣ ꯅꯪ ꯉꯁꯤ ꯈꯛꯇꯅ ꯖꯣꯏꯟ ꯇꯧꯔꯛꯄ꯭ꯔꯣ ꯁꯤ ꯀꯩꯅꯣꯁꯦ
ꯎꯝ ꯉꯁꯤ ꯈꯛꯇꯅꯤ꯫
ꯑꯣ ꯑꯩꯒꯤ ꯑꯣ ꯑꯩ ꯑꯩꯉꯣꯟꯗ ꯐꯥꯔꯁ ꯇꯥꯏꯝꯔꯣ ꯀꯣꯜ ꯇꯧꯕꯁꯤꯅ
ꯐꯥꯔꯁ ꯗ‌ꯦꯅ‌ꯦ
ꯍꯣꯏ ꯍꯣꯏ ꯑꯩ ꯇꯥꯛꯄꯤꯒꯦ ꯍꯣꯔꯦꯟꯀꯣ
ꯌꯥꯏ
ꯀꯦꯔꯤ ꯇꯧꯅꯤ ꯀꯃꯥꯏ ꯇꯧꯅꯤ ꯍꯥꯏꯕꯗꯣ ꯑꯩ ꯈꯔ ꯇꯥꯛꯄꯤꯔꯛꯒꯦ ꯅꯪꯒꯤ
ꯎꯝ
ꯆꯥꯛ ꯆꯥꯈ꯭ꯔꯕ꯭ꯔꯣ ꯀꯃꯥꯏꯅ ꯇꯧꯒꯔ ꯕ꯭ꯔꯣ
ꯆꯕꯨꯗꯤ ꯆꯥꯈ꯭ꯔꯦ ꯑꯐꯇꯔꯅꯨꯟꯒꯤ ꯗ‌ꯣ ꯆꯥꯈ꯭ꯔꯦ
ꯑꯣ ꯑꯞꯇꯔꯅꯨꯟꯒꯤ‌ꯖꯨ ꯐꯩ ꯐꯩ ꯀꯔꯤ ꯏꯟꯁꯥꯡ ꯑꯣꯏꯅ ꯆꯥꯕ꯭ꯔꯣ
ꯏꯟꯁꯥꯡꯗꯤ ꯑꯥ ꯕꯦꯝꯕꯨ ꯕꯦꯝꯕꯨ ꯁꯨꯠ ꯍꯥꯏꯕ ꯇꯥꯏ
ꯑꯣ ꯑ‌‌ꯣ ꯑꯅꯧꯕꯗꯨ
ꯎꯝ
ꯑꯣ ꯍꯥꯎꯅꯤꯅꯦ ꯑꯗꯨꯗꯤ
ꯃꯇꯝꯅꯤꯅ ꯑꯗꯨꯝ ꯅꯤꯇꯤꯒꯤ ꯆꯥꯔꯒ ꯂꯩꯔꯦ
ꯍꯣꯏ ꯑꯩꯈꯣꯏ ꯔꯣꯝꯗꯗꯤ ꯈꯔ ꯋꯥꯠꯂꯤꯅꯦ ꯊꯣꯛꯇ꯭ꯔꯤꯅ‌ꯦ ꯕ꯭ꯔꯣ
ꯑꯦ ꯀꯔꯤ ꯍꯥꯏꯁꯦ ꯅ‌ꯣꯡ ꯅꯣꯡ ꯆꯨꯗ꯭ꯔꯣ ꯅꯣꯏꯗꯨꯗꯤ
ꯅ‌ꯣꯡ ꯅꯣꯡꯗꯤ ꯑꯗꯨꯝ ꯆꯨꯑꯦ ꯑꯗꯣ ꯑꯩꯈꯣꯏ ꯂꯣꯏꯔꯝꯗꯁꯦ ꯈꯔ ꯊꯦꯡꯅ ꯊꯣꯛꯍꯟꯕꯀꯣ
ꯑꯆꯥ ꯆꯥ
ꯃꯅꯦꯔꯣꯝꯗꯗꯤ ꯈꯔ ꯊꯨꯅ ꯊꯣꯛꯑꯦꯅ ꯁꯥꯕꯒꯤꯔ
ꯈ‌ꯪꯗ‌ꯦꯗꯥ
ꯎꯝ ꯉꯁꯤꯗꯤ ꯀꯩꯁꯨ ꯆꯠꯂꯔꯣꯏ
ꯉꯁꯤꯗꯤ ꯆꯠꯂꯔꯣꯏ ꯑꯗꯨꯝ ꯌꯨꯝꯗ ꯑꯗꯨꯝ ꯂꯩꯔꯅꯤ ꯍꯣꯔꯦꯟ
ꯇꯔꯗ‌ꯦꯅ‌ꯦ
ꯎꯝ ꯍꯣꯔꯦꯟ ꯏꯚꯤꯅꯤꯡꯒꯗꯤ ꯑꯥ ꯃꯇꯝ ꯈꯔ ꯁꯥꯟꯅꯕ ꯆꯠꯀꯅꯤ
ꯑ ꯑꯣ ꯅꯪꯁꯨ ꯕꯣꯜꯁ ꯅꯥꯕ꯭ꯔꯣ
ꯕꯣꯜ ꯁꯅꯥꯥꯏ꯫
ꯑꯣ ꯆꯞꯃꯅꯩ
ꯑꯗ‌ꯣ ꯕ꯭ꯔꯣꯗꯤ ꯎꯝ ꯆꯍꯤ ꯆꯍꯤ ꯀꯌꯥ ꯁꯨꯔꯒꯦ
ꯑꯩꯗꯤ
ꯅ ꯆꯞ ꯃꯥꯟꯅꯕ꯭ꯔꯣ
ꯑꯩꯁꯨꯅꯦ
ꯑꯣ ꯑꯣ ꯐꯩ ꯐꯩ ꯑꯗꯨ ꯍꯟꯗꯛꯇꯤ ꯑꯗꯨꯝ ꯇꯤꯟꯅꯁꯤꯀꯣꯕ꯭ꯔꯣꯀꯣ꯫
ꯑꯗꯨꯝ ꯇꯤꯟꯅꯁꯦꯟ ꯑꯗꯣ ꯁꯨꯃꯥꯏꯅ ꯇꯧꯕꯁꯦ ꯀꯌꯥꯝ ꯀꯌꯥꯝ ꯀꯨꯏꯅ ꯇꯧꯕ꯭ꯔꯥ ꯅ ꯅꯣꯏ ꯇꯧꯕꯁꯦ
ꯑꯩꯈꯣꯏꯗꯣ ꯑꯩꯁꯨ ꯉꯔꯥꯡ ꯅꯍꯥꯟ ꯉꯔꯥꯡ ꯐ꯭ꯔꯥꯏꯗꯦ ꯊ꯭ꯔꯁꯗꯦꯗꯒꯤ ꯑꯩꯖꯨ ꯌꯥꯎꯕꯗ ꯉꯥꯏꯔꯤꯕꯀꯣ
ꯑ‌ꯣ
ꯑꯗꯣ ꯑꯩꯒꯤꯗꯤ ꯇꯥꯛꯁꯇꯣ ꯇ꯭ꯋꯦꯟꯇꯤ ꯍꯦꯟꯒ꯭ꯔꯦꯕꯀꯣ
ꯑ
ꯊꯥꯔꯇꯤ ꯌ ꯊꯥꯔꯇꯤ ꯌꯧꯔꯗꯤ ꯅꯪꯅ ꯀꯣꯜ ꯇꯧꯕ ꯌꯥꯔꯣꯏꯕꯀꯣ ꯃꯤ ꯃꯤꯅ ꯍꯟꯇꯛ ꯀ꯭ꯔ‌ꯣ ꯍꯣꯏ ꯃꯤꯅ ꯑꯗꯨꯝ ꯀꯣꯜ ꯇꯧꯔꯛꯀꯅꯦꯕꯀꯣ ꯅꯪꯗꯤ ꯑꯗꯨꯝ ꯔꯤꯁꯤꯞ ꯇꯧꯔ ꯂꯩꯒꯗꯧꯕ
ꯊꯥꯔꯇꯤ ꯊꯥꯔꯇꯤ ꯌꯧꯔꯗꯤ
ꯍꯣꯏ ꯅ ꯍꯧꯖꯤꯛ ꯐꯥꯏꯚ ꯂꯩꯥꯏꯔꯝꯒꯅꯤꯀꯣ
ꯎꯝ ꯐꯥꯏꯚ ꯂꯩꯌꯦ ꯎꯝ
ꯍꯣꯏ ꯑꯗꯨ ꯐꯥꯏꯚꯇꯨ ꯂꯣꯏꯔꯗꯤ ꯇꯦꯟ ꯑꯃꯨꯛ ꯊꯣꯔꯛꯀꯅꯤ ꯐꯤꯐꯇꯤꯟ ꯑꯃꯨꯛ ꯊꯣꯔꯛꯀꯅꯤꯕꯀꯣ
ꯎꯝ
ꯑ ꯃꯇꯥꯡ ꯃꯇꯥꯡ ꯊꯣꯔꯛꯀꯅꯤꯕꯀꯣ
ꯎꯝ
ꯑ ꯇꯥꯛꯁꯨ ꯊꯥꯔꯇꯤꯃꯨꯛ ꯌꯥꯎꯈ꯭ꯔꯗꯤ ꯀꯩꯅꯣ ꯇꯧꯔꯅꯤ
ꯀꯣꯜ ꯇꯧꯕ ꯌꯥꯔꯔꯣꯏꯕ ꯅꯪꯅꯒꯣ ꯑꯗꯨꯝ ꯃꯤꯅ ꯑꯗꯨꯝ ꯀꯣꯜ ꯇꯧꯔꯛꯀꯗꯣ ꯔꯤꯁꯤꯞ ꯇꯧꯒꯗꯕ
ꯑꯆꯥ
ꯑꯗꯣ ꯅꯪ ꯇꯥꯛꯁ ꯐꯤꯐꯇꯤꯟ ꯐꯤꯐꯇꯤꯟꯗ ꯇꯦꯟꯗ ꯀꯥꯎꯈ꯭ꯔꯤꯅꯦ ꯑꯗꯨ ꯑꯣꯏꯔꯗꯤ ꯅꯪ ꯅꯪꯒꯤ ꯕꯦꯡ ꯑꯦꯀꯥꯎꯟꯗꯣ
ꯎꯝ
ꯂ ꯇꯧꯕ ꯂꯤꯡ ꯇꯧꯕ ꯌꯥꯅꯕ ꯊꯣꯛꯣꯔꯛꯈ꯭ꯔꯅꯤꯕꯣ
ꯑꯥ
ꯐꯥꯔꯁ ꯇꯥꯏꯝꯗ ꯂꯤꯡ ꯇꯧꯗ ꯅꯪ ꯂꯨꯄꯥ ꯑꯅꯤ ꯐꯪꯒꯅꯦꯕꯀꯣ
ꯑꯣ
ꯑꯗꯨ ꯃꯊꯪꯗ ꯑꯗꯨꯝ ꯅꯪꯅ ꯑꯗꯨꯝ ꯄꯦꯃꯦꯟ ꯇꯧꯕꯗ ꯃꯤꯅ ꯅꯪꯅ ꯑꯗꯨꯝ ꯄꯦꯃꯦꯟꯗꯣ ꯇꯧꯕꯗꯨꯗ ꯑꯗꯨꯝ ꯄꯩꯁꯥꯗꯣ ꯑꯗꯨꯝ ꯂꯥꯛꯀꯅꯦꯕꯀꯣ ꯋꯥꯔꯤ ꯁꯥꯕ ꯑꯩꯈꯣꯏꯒꯤ ꯑꯗꯨꯁꯨ ꯀꯣ
ꯎꯝ
ꯑꯩ ꯂꯣꯏ ꯇꯥꯛꯄꯤꯔꯒꯦꯕ꯭ꯔꯣ ꯍꯣꯔꯦꯟ--ꯋꯥꯆꯦꯞꯇꯀꯣ
ꯑꯥ ꯅꯪꯗꯤ ꯀꯩ ꯇꯧꯔꯤꯒꯦ
ꯑꯩꯗꯤ ꯀꯔꯤ ꯍꯥꯏꯒꯗ꯭ꯔ‌ ꯌꯨꯝ ꯑꯩꯈꯣꯏ ꯌꯨꯝ ꯑꯈꯣꯏ ꯌꯨꯝ ꯁꯥꯕꯒꯤ ꯏꯟꯁꯥꯡ ꯊꯣꯡꯕ ꯁꯦꯝꯃ ꯂꯣꯏꯔꯒ ꯑꯃꯨꯛ ꯍꯤꯠ ꯄꯤꯗ
ꯌꯥꯏꯅꯦ
ꯎꯝ
ꯀꯥꯏꯁꯤ ꯂꯥꯛꯏꯒꯦ ꯍꯧꯖꯤꯛꯇꯤ ꯌꯨꯝꯗꯔꯣ ꯈꯨꯟꯗꯔꯣ
ꯍꯈꯣꯏ ꯈꯨꯣꯟꯗ ꯂꯩꯌꯦꯕꯣ
ꯑ
ꯅꯪꯗꯤ ꯀꯨꯟꯗ꯭ꯔꯣ ꯅꯪꯁꯨ
ꯈꯨꯟꯗꯅꯦ ꯁꯨꯝ
ꯑꯣ꯫ ꯑꯗꯨ ꯕ꯭ꯔꯣ ꯅꯪ ꯀꯣꯂꯦꯖ ꯀꯥꯕ꯭ꯔꯥ ꯀꯃꯥꯏ ꯇꯧꯕ꯭ꯔꯣ꯫
ꯑ ꯂꯣꯏꯔꯤꯗ ꯕꯤ ꯑꯦ ꯕꯤ ꯑꯦ ꯐꯥꯎ ꯂꯣꯏꯔꯒ ꯃꯊꯪꯗꯤ ꯇꯝꯗ꯭ꯔꯦ꯫
ꯑꯣ ꯑꯩꯁꯨ ꯑꯩꯁꯨ ꯇꯝꯗ꯭ꯔꯦ ꯕꯤ ꯑꯦ ꯂꯣꯏꯔꯒ꯫
ꯀꯩꯁꯨ ꯀꯅꯥꯗꯕꯗꯨꯗ
ꯁꫭꯏ ꯃꯇꯝ ꯃꯥꯡꯅꯕ ꯫ ꯃꯇꯝꯁꯨ ꯃꯥꯡꯕ ꯄꯩꯁꯥꯁꯨ ꯃꯥꯡꯕ꯫
ꯎꯝ꯫
ꯑꯗꯨꯝ ꯄꯥꯈꯪꯒꯤꯗꯤ ꯑꯗꯨꯝ ꯑꯦꯟꯖꯣꯏ ꯇꯧꯅꯤꯡꯉꯗꯤ ꯑꯗꯨꯝ ꯅꯨꯡꯉꯥꯏꯌꯦꯕꯀꯣ꯫ ꯑꯗꯣ ꯑꯩꯈꯣꯏ ꯐ꯭ꯌꯨꯆꯔꯒꯤ ꯈꯔ ꯑꯃꯗ ꯀꯩꯅꯣ ꯗꯧꯔꯤꯅꯤ꯫
ꯅꯨꯄꯥ ꯍꯥꯌꯕꯁꯤ ꯃꯔꯛꯇ ꯄꯣꯠ ꯈꯔ ꯄꯥꯏꯔꯒ ꯑꯗꯨꯝ ꯅꯨꯡꯉꯥꯏꯕꯗ ꯅꯨꯄꯥ ꯍꯥꯏꯁꯦ ꯫
ꯅꯣꯏꯔꯣꯝꯗꯗꯤ ꯐꯪꯕ꯭ꯔꯣ꯫
ꯐꯪꯉꯦꯗ ꯅꫭꯅꯦ ꯀꯩ ꯍꯥꯏꯁꯤꯔꯥ ꯌꯥꯝ ꯂꯥꯞꯇꯦꯗꯅ꯫
ꯑꯣ꯫ ꯑꯁ ꯑꯩꯈꯣꯏꯔꯣꯝꯗꯗꯤ ꯐꯪꯗ꯭ꯔ‌ꯦꯅ‌ꯦ ꯫
ꯐꯪꯕꯗꯤ ꯐꯪꯉꯦ ꯑꯗꯨ ꯈꯔ ꯇꯥꯡꯉꯕ ꯈꯣꯏꯒꯤꯗꯤ꯫
ꯑꯣ꯫
ꯀꯩꯅꯣꯁꯤ ꯄꯣꯟꯗꯤꯡ ꯂꯣꯡꯗ ꯐꯪꯕ ꯅꯠꯇ꯭ꯔꯣ ꯇꯨꯄꯨꯜ ꯔꯣꯝꯗ꯫
ꯎꯝ ꯑꯗꯨ ꯐꯪ ꯐꯪꯕꯅꯦ ꯆꯥꯝꯃ ꯆꯥꯝꯃꯒꯤ ꯐꯪꯕꯅꯦ ꯑꯗꯨꯗ ꯃꯣꯏꯒꯤꯗꯤ ꯈꯔ ꯄꯤꯛꯑꯦ꯫
ꯍꯣꯏ ꯄꯤꯛꯑꫭ ꯍꫭꯏ꯫ ꯗꯨ ꯃꫭꯏ ꯃꯣꯏꯅ ꯑꯗꯨꯝ ꯗꯥꯏꯔꯦꯛ ꯊꯣꯡꯕ ꯃꯥꯜꯂꯦꯀꯣ ꯃꯣꯏꯒꯤꯗꯣ꯫
ꯎꯝ ꯃꯣꯏ ꯗꯥꯏꯔꯦꯛ ꯊꯣꯡꯕꯅꯦ꯫ ꯊꯣꯡ ꯂꯣꯏꯔꯒ ꯃꯤ ꯃꯤ ꯈꯪꯗ꯭ꯔꯤꯉꯩꯗ ꯏꯁꯤꯡ ꯍꯥꯏꯖꯤꯜꯂꯒ ꯀ꯭ꯔꯤ ꯀ꯭ꯔꯥ ꯇꯧꯕꯅꯤ ꯃꫭꯏꯁꯨ꯫
ꯑꫭ ꯕꯤꯖꯤꯅꯦꯁꯅꯤꯅ꯫
ꯎꯝ꯫
ꯑꯩꯁꯨ ꯅꯍꯥꯟ ꯀꯔꯤ ꯀꯔꯤ ꯍꯥꯏꯒꯗ꯭ꯔꯥ ꯁꯤ ꯇꯨꯄꯨꯜ ꯃꯊꯛꯇ ꯅꯣꯏꯔꯣꯡꯃꯩ ꯈꯨꯟ ꯑꯃ ꯂꯩꯕꯗꯣ꯫ ꯃꯤꯡꯗꯣ ꯀꯥꯎꯈ꯭ꯔꯦꯅꯦ꯫ ꯑꯩꯠ ꯇꯨꯄꯨꯜ ꯃꯊꯛꯇ ꯀꯩꯅꯣꯁꯤ ꯖꯧꯖꯥꯡ ꯇꯦꯛ ꯆꯠꯄꯔꯣꯝꯗ ꯑꯃ ꯂꯩꯕꯗꯣ꯫
ꯖꯨꯖꯦꯡ ꯇꯦꯛ ꯆꯠꯄꯔꯣꯝꯗ꯫
ꯑꯥ꯫ ꯑꯗꯨꯗ ꯀ ꯀ ꯍꯤ ꯇꯨꯄꯨꯜ ꯃꯊꯛꯇ ꯍꯦꯛ ꯂꯩꯕꯗꯣ꯫
ꯇꯣꯀꯨꯝꯖꯍꯥꯡ꯫
ꯑꯧ ꯑꯣ ꯇꯣꯀꯣꯝꯖꯥꯡ ꯍꯣꯏ ꯑꯗꯨꯗ ꯑꯩ ꯅꯍꯥꯟ ꯂꯩꯔꯝꯕꯅꯤ꯫
ꯑꯣ꯫
ꯑꯗꯨꯗ ꯑꯩꯈꯣꯏ ꯈꯣꯡꯅ ꯀꯨꯝꯃꯒ ꯑꯗꯨꯝ ꯀꯩꯅꯣ ꯂꯧꯋꯦꯕꯀꯣ ꯃꯤꯁ ꯇꯧꯕ ꯋꯥꯅꯦ ꯃꯣꯏꯒꯤꯗꫭ꯫
ꯕꯣꯔꯥ ꯕꯣꯔꯥ ꯄꯨꯔꯤꯅꯤ꯫ ꯑꯩꯈꯣꯏ ꯅꯍꯥꯟ ꯀꯩꯅꯣ ꯑꯩꯈꯣꯏ ꯏꯕꯥꯏꯒ ꯎ ꯄꯨꯅꯤꯡꯉꯥꯏ ꯂꯥꯛꯄꯒꯣ꯫
ꯑꯣ꯫
ꯑꯗꯨꯗ ꯅꯍꯥꯟ ꯀꯨꯏꯕꯗꯤ ꯀꯨꯏꯔꯦ ꯍꯞꯇꯥ ꯅꯠꯇꯦ꯫ ꯆꯍꯤ ꯑꯃ ꯁꯨꯕꯗꯤ ꯌꯥꯎꯕꯗꯤ ꯌꯥꯎꯒꯗꯧꯔꯥ
ꯑꯣ ꯑꯍꯝ ꯅꯣꯏ ꯈꯨꯟꯁꯦ--ꯑꯣ ꯍꯧꯆꯣꯡ ꯑꯗꯨꯝ ꯀꯧꯕ꯭ꯔꯥ ꯅꯠꯇ꯭ꯔꯒ ꯇꯣꯉꯥꯟꯅ ꯂꯩꯕ꯭ꯔꯥ ꯃꯤꯡ
ꯑꯩꯗꯤ ꯂꯦꯡꯃꯩꯗꯕ꯭ꯔꯣ ꯍꯧꯣꯆꯧꯗꯤ ꯏꯄꯨꯏꯒꯤꯅꯤꯅ
ꯏꯟ ꯄꯨꯏ ꯍꯆꯣꯡꯗꯤ ꯄꯨꯨꯏꯀꯣ
ꯍꯣꯏ
ꯎꯝ
ꯍꯥꯏꯗꯤ ꯑꯂꯤꯡ
ꯁ꯭ꯀꯨꯜ ꯇꯝꯂꯛꯄꯁꯦ ꯀꯕꯨꯏ ꯈꯨꯂꯦꯟꯗꯒꯤ
ꯅꯠꯇꯦ ꯑꯩ ꯁ꯭ꯀꯨꯜ ꯇꯥꯔꯛꯄꯁꯦ ꯑꯩ ꯅꯍꯥꯟꯗꯤ ꯀ꯭ꯂꯥꯁ ꯋꯥꯟꯗꯒꯤ ꯅꯣꯅꯦꯗ ꯀꯥꯔꯝꯃꯦꯕꯀꯣ
ꯎꯝ
ꯑꯩꯠ ꯅꯥꯏꯟ ꯇꯦꯟꯗꯤ ꯑꯥꯂꯥꯏꯃꯈꯣꯡꯗ--ꯎꯝ꯫ ꯑꯗꯨꯒ ꯏꯂꯕꯦꯟ ꯇꯨꯋꯜꯐꯅ ꯀꯩꯅꯣꯁꯤ ꯂꯝꯂꯣꯡꯗ
ꯂꯝꯂꯣꯡ
ꯍꯣꯏ
ꯑꯆꯥ ꯑꯆꯥ
ꯑꯗꯨꯒ ꯕꯤ ꯑꯦꯗꯤ ꯑꯥ ꯀꯔꯤ ꯍꯥꯏꯒꯗ꯭ꯔꯥ ꯁꯤ ꯁꯋꯥꯕꯨꯡꯗ
ꯑ
ꯌꯦꯉꯥꯡꯄꯣꯛꯄꯤꯔꯣꯝꯗ
ꯑꯥ ꯑꯥ ꯑꯥ
ꯅꯪꯗꯤ ꯀꯗꯥꯏ ꯇꯝꯂꯛꯕ꯭ꯔꯣ
ꯑꯩꯗꯤ ꯅꯣꯅꯦꯗ ꯀ꯭ꯂꯥꯁ ꯐꯥꯏꯚ ꯐꯥꯎ ꯇꯝꯃꯤ ꯑꯗꯨꯒ ꯁꯤꯛꯁ ꯁꯚꯦꯟ ꯑꯦꯠꯅ ꯑꯣ ꯃꯔꯥꯝ ꯈꯔ ꯍꯦꯟ ꯊꯣꯛꯂꯒ ꯃꯈꯥꯟ ꯑꯃ ꯂꯩꯕꯗꯨ ꯃꯥꯎ ꯃꯔꯥꯡ ꯈꯔ ꯍꯦꯜꯂꯦ
ꯑꯣ
ꯂꯝ ꯍꯦꯜꯂꯒ ꯃꯈꯥꯗ ꯑꯃ ꯂꯩꯕ ꯃꯧꯒꯤ ꯈꯨꯟ ꯑꯣꯏꯔꯝꯅꯤ ꯑꯗꯣ ꯁꯤꯛꯁ ꯁꯚꯦꯟ ꯑꯩꯠ ꯇꯝꯃꯦ ꯑꯋꯥꯡ ꯈꯨꯜꯗ ꯂꯛꯑꯒ ꯅꯥꯏꯟ ꯇꯦꯟ ꯇꯝꯃꯤ
ꯑꯥ
ꯑꯗꯨꯒ ꯏꯂꯚꯦꯟ ꯇꯨꯋꯦꯜꯐꯇꯤ ꯁꯉꯥꯏꯄ꯭ꯔꯧ ꯁꯦꯅ ꯖꯣꯏꯁꯦꯕꯗ ꯇꯝꯃꯦ
ꯑꯥ
ꯎ ꯀꯣꯂꯦꯖ ꯅꯣꯅꯦ ꯍꯜꯂꯛꯑꯒ ꯖꯗꯣ ꯅꯪ ꯃꯦꯃꯣꯔꯤꯌꯦꯜ ꯀꯣꯂꯦꯖꯇ ꯇꯝꯃꯦ
ꯑꯣ ꯄꯨꯔꯥ ꯔꯣꯔꯗꯤꯁꯥꯟꯅꯤꯅꯤ ꯗꯧꯔꯁꯦ ꯍꯝ ꯅꯨꯡꯉꯥꯏꯗ ꯁꯨꯃꯥꯏ ꯇꯧꯒꯗꯕꯅꯤ
ꯎ
ꯍ ꯄ꯭ꯔꯣ ꯅꯆꯤꯟ ꯏꯅꯥꯎꯗꯤ ꯀꯌꯥꯔꯣ
ꯑꯩ ꯏꯌꯥꯝꯕ ꯑꯃ ꯂꯩ ꯑꯩꯅ ꯁꯦꯀꯦꯟꯅꯦ ꯏꯅꯥꯎ ꯅꯨꯨꯄꯤ ꯑꯃ ꯂꯩ ꯑꯗꯨꯒ ꯂꯥꯁꯅ ꯅꯨꯄꯥ ꯑꯃ ꯑꯩꯈꯣꯏ ꯎꯝ
ꯑꯧ ꯅꯨꯄꯤ ꯑꯃ ꯈꯥꯛꯇꯅꯤꯅꯦ ꯑꯩꯈꯣꯏꯗꯤ ꯅꯨꯄꯥ ꯃꯉꯥ ꯅꯨꯄꯤ ꯑꯅꯤ
ꯑꯣ
ꯑꯩꯈꯣꯏ ꯏꯃꯨꯡꯁꯦ ꯅꯨꯄꯤ ꯌꯥꯝ ꯇꯥꯡꯉꯤꯅꯦ
ꯑꯩꯈꯣꯏꯗꯤ ꯅꯨꯄꯤ ꯑꯃꯈꯛꯇꯅꯤ ꯑꯩ ꯃꯈꯥ
ꯎꯝ ꯑꯣ ꯅꯣꯏꯁꯨ ꯅꯨꯄꯤ ꯌꯥꯝ ꯇꯥꯡꯉꯦꯅ ꯅꯣꯏ ꯏꯃꯨꯡꯁꯨ
ꯎꯝ
ꯅꯪꯁꯦ ꯐꯥꯔꯁꯔꯥ ꯁꯦꯀꯦꯟꯔ
ꯍꯥꯏꯕꯗꯤ
ꯑꯍꯟꯥꯟꯕꯔ ꯅꯠꯇ꯭ꯔꯒ ꯀꯩ ꯍꯥꯏꯁꯤꯔ ꯃꯌꯥꯏꯗꯔꯥ ꯂꯥꯛꯁꯇꯔꯥ
ꯑꯧ ꯑꯩ ꯅꯤꯗꯜꯗ
ꯑ
ꯑꯩ ꯑꯩ ꯃꯊꯛꯇ ꯃꯤ ꯃꯔꯤ ꯂꯩ ꯑꯗꯨꯒ ꯑꯩ ꯃꯈꯥꯗ ꯃꯤ ꯑꯅꯤ
ꯑꯣ ꯌꯥꯏꯅꯦ
ꯑꯩꯅ ꯃꯤ ꯇꯥꯕ ꯇꯥꯔꯦꯕ꯭ꯔꯣ
ꯑꯗꯣ ꯏꯃꯥ ꯏꯄꯥꯗꯤ ꯅꯨꯡꯉꯥꯏꯅ ꯂꯩꯕ꯭ꯔꯣ
ꯍꯣꯏ ꯅꯨꯡꯉꯥꯏꯅ ꯂꯩꯌꯦ ꯍꯥꯏꯕ ꯇꯥꯔꯦ
ꯎꯝ